ꯍꯜꯂꯣ ꯍꯣꯏ ꯇꯥꯏꯌꯦ
ꯎꯝ ꯑꯩꯒꯤ ꯕꯦꯡꯒꯤ ꯑꯃ ꯀꯣꯜꯂꯛꯄ ꯉꯁꯥꯏ
ꯎꯝ ꯑꯗꯨ ꯑꯁꯤꯗꯨ ꯃꯤꯅ ꯕ꯭ꯂꯣꯛ ꯇꯧꯔꯗꯤꯀꯣ ꯃꯦꯁꯦꯁꯁꯦ ꯑꯁꯨꯃꯥꯏꯅ ꯊꯥꯈ꯭ꯔꯕꯅꯦꯕꯀꯣ ꯃꯥꯒꯤ ꯆꯥꯔꯠꯇꯗꯤ ꯆꯪꯔꯒ ꯑꯩꯒꯤ ꯃꯦꯁꯦꯁꯁꯨ ꯇꯤꯛ ꯇꯧꯈ꯭ꯔꯕꯅꯦꯕ ꯑꯦ ꯇꯤꯛ ꯑꯅꯤꯈꯛ ꯇꯧꯔꯗꯤ ꯇꯧꯗꯦꯀꯣ ꯕ꯭ꯂꯣꯛ
ꯇꯤꯛ ꯑꯃ ꯇꯧꯗꯣꯏꯅꯦ ꯕ꯭ꯂꯣꯛ ꯇꯧꯔꯗꯤ
ꯍꯣꯏ ꯍꯣꯏ ꯑꯗꯨꯕꯨ ꯍꯥꯏꯕ ꯇꯧꯗ꯭ꯔꯗꯤ ꯍꯩꯕ ꯑꯩꯅ
ꯍꯣ ꯍꯣꯏ
ꯎꯝ ꯍꯣꯏ ꯍꯥꯏꯈ꯭ꯔꯣ ꯀꯥꯔꯤꯔ ꯅꯪ ꯍꯥꯏꯕꯗꯣ
ꯑꯣ ꯑꯩ ꯋꯥꯔꯤ ꯑꯝ ꯂꯤꯒꯦꯀꯣ ꯇꯥꯎ ꯇꯥꯎ ꯌꯥꯝ ꯅꯨꯡꯉꯥꯏꯕ ꯋꯥꯔꯤꯅꯤ ꯏꯟꯇꯔꯦꯁꯇꯤꯡꯅꯤ ꯍꯩꯌꯦꯕ ꯅꯍꯟ ꯑꯩꯈꯣꯏꯒꯤ ꯑꯁꯤꯗ ꯑꯥ ꯃꯣꯌꯣꯟꯒ ꯑꯦ ꯎꯝ ꯕꯥ ꯑꯩꯈꯣꯏ ꯆꯔꯁ ꯀꯥꯕꯗꯣ
ꯎꯝ ꯎꯝ
ꯑꯩꯈꯣꯏ ꯆꯔꯁ ꯀꯥꯕꯗ ꯑꯩꯈꯣꯏ ꯑꯥ ꯀꯩꯅꯣꯃꯥ ꯑꯁꯤꯗ ꯑꯩꯈꯣꯏꯒꯤ ꯌꯥꯝ ꯁꯒꯠꯅꯕꯤ ꯅꯨꯄꯤ ꯑꯃ ꯂꯩꯕꯀꯣ
ꯑꯗꯨ ꯅꯨꯄꯤꯁꯦ ꯑꯁꯤꯗ ꯑꯩꯈꯣꯏꯒꯤ ꯅꯥꯏꯕꯔꯅꯦꯕ ꯈꯪꯉꯥꯅꯤꯅ ꯑꯗꯨꯝ ꯑꯩꯒ ꯌꯥꯝ ꯌꯥꯅꯗꯕꯗꯣ
ꯎꯝ
ꯑꯅꯤꯅꯦ ꯑꯗꯨ ꯑꯃꯅꯦ ꯀꯣ ꯑꯃꯅꯦ ꯑꯍꯟꯗꯣ ꯈ꯭ꯋꯥꯏꯗꯒꯤ ꯑꯍꯟꯗꯣ ꯑꯗꯨꯅꯦꯕ ꯑꯗꯨ ꯅꯨꯄꯤꯁꯦ ꯑꯥ ꯇꯤꯆꯔ ꯑꯣꯏꯌꯦꯕꯀꯣ ꯁꯟꯗꯦ ꯁ꯭ꯀꯨꯜꯒꯤ
ꯎꯝ ꯎꯝ
ꯃꯥꯁꯤꯅ ꯑꯩꯈꯣꯏ ꯑꯗꯨ ꯄ꯭ꯔꯣꯒ꯭ꯔꯥꯝ ꯇꯧꯕ ꯀꯥꯟꯗ ꯑꯩꯈꯣꯏꯒꯤ ꯔꯤꯐ꯭ꯔꯦꯁꯃꯦꯟꯁꯦ ꯑꯥ ꯑꯩꯈꯣꯏꯒꯤ ꯏꯃꯥꯟꯅꯕꯤ ꯑꯃꯅ ꯔꯤꯐ꯭ꯔꯦꯁꯃꯦꯟꯁꯦ ꯆꯥꯛ ꯆꯥꯗꯣꯏꯔꯅ ꯍꯪꯕꯀꯣ ꯑꯩꯉꯣꯟꯗ
ꯎꯝ
ꯑꯗꯨꯒꯤ ꯑꯩꯅ ꯍꯣꯏ ꯆꯥꯗꯣꯏꯅꯦ ꯍꯥꯏꯕꯅꯦ ꯏꯃꯥꯅ ꯏꯃꯥꯅ ꯉꯁꯥꯏ ꯍꯥꯏꯔꯝꯃꯦꯕꯀꯣ ꯑꯩꯉꯣꯟꯗ
ꯎꯝ
ꯑꯩꯈꯣꯏ ꯅꯈꯣꯏꯒꯤ ꯔꯤꯐ꯭ꯔꯦꯁꯃꯦꯟ ꯔꯤꯐ꯭ꯔꯦꯁꯃꯦꯟꯗꯣ ꯑꯩꯈꯣꯏꯅ ꯁꯦꯝꯕꯅꯦ ꯅꯣꯏ ꯆꯥꯛ ꯆꯥꯗꯣꯏꯅꯦ ꯍꯣꯔꯦꯟ ꯅꯪꯒꯤ ꯆꯥꯛ- ꯇꯣ ꯍꯥꯞꯄꯅꯣ
ꯅꯣꯏ ꯍꯥꯏꯕꯅꯦꯕ ꯑꯗꯨꯒꯤ ꯑꯩꯅ ꯆꯥꯛ ꯊꯣꯡꯕꯅꯦꯕ ꯌꯨꯝꯒꯤꯀꯣ ꯑꯗꯨꯒꯤ ꯏꯃꯥꯅ ꯍꯥꯏꯔꯝꯕꯒꯤ ꯑꯩ ꯈꯪꯉꯦꯕ ꯔꯤꯐ꯭ꯔꯦꯁꯃꯦꯟꯗꯣ ꯆꯥꯛ ꯆꯥꯗꯣꯏꯅꯦ ꯍꯥꯏꯕꯗꯣ ꯑꯗꯨꯒꯤ ꯑꯩꯅ ꯏꯃꯥꯟꯅꯕꯤꯗ ꯍꯣꯏ ꯆꯥꯛ ꯆꯥꯗꯣꯏꯅꯦ ꯑꯩꯈꯣꯏ ꯔꯤꯐ꯭ꯔꯦꯁꯃꯦꯟꯗꯣ ꯄ꯭ꯔꯣꯒ꯭ꯔꯥꯝ ꯂꯣꯏꯔꯒ ꯍꯥꯏꯕꯅꯦꯕꯀꯣ
ꯎꯝ
ꯑꯗꯨꯗ ꯑꯗꯨ ꯅꯨꯄꯤꯅ ꯇꯥꯕꯅꯦꯕ ꯃꯃꯥꯡ ꯐꯣꯝꯕꯩꯀꯣ ꯃꯥꯁꯦ ꯑꯗꯨꯗ ꯃꯥꯅ ꯀꯣꯏꯂꯥꯎ ꯂꯥꯎꯔꯣꯀꯣ ꯃꯤ ꯃꯤꯠꯂꯣꯏ ꯇꯥꯅꯕ ꯃꯥ ꯂꯥꯎꯔꯣꯀꯣ ꯁꯨꯃꯥꯏ ꯍꯥꯏꯕꯅꯦꯕ ꯃꯁꯤ ꯅꯨꯄꯤꯁꯤ ꯌꯦꯡꯉꯣ ꯑꯩ ꯌꯥꯝ ꯍꯔꯥꯎꯔꯤꯌꯦ ꯃꯥ ꯆꯥꯛ ꯆꯥꯗꯣꯏꯅꯤꯅ ꯆꯥꯛꯁꯨ ꯆꯥꯔꯣꯏ ꯑꯩꯈꯣꯏ ꯁꯤꯡꯁꯨ ꯆꯥꯗꯣꯏꯅꯦ ꯍꯥꯏꯔꯀꯣ
ꯎꯝ
ꯑꯩꯕꯨ ꯌꯣꯟꯕꯅꯦꯕ
ꯎꯝ
ꯑꯗꯨ ꯑꯩꯁꯦ ꯌꯥꯝ ꯏ ꯀꯥꯈ꯭ꯔꯕꯅꯤ ꯑꯩ ꯑꯩ ꯏ ꯀꯥꯞꯃꯟꯕꯩꯀꯣ ꯑꯩ ꯇꯨꯝꯃꯤꯟꯅꯕꯅꯦ ꯑꯗꯨꯒꯤ ꯃꯥꯁꯦ ꯍꯦꯟꯖꯤꯟꯕ ꯍꯦꯟꯖꯤꯟꯗꯕ ꯅꯨꯄꯥ ꯃꯅꯥꯛꯇ ꯆꯠꯂꯒ ꯂꯥꯎꯈ꯭ꯔꯕ ꯃꯥꯁꯦꯀꯣ ꯑꯗꯨꯃꯥꯏꯅ ꯑꯗꯨꯒꯤ ꯑꯩꯁꯤ ꯏ ꯀꯥꯞꯃꯟꯕꯩ ꯑꯩꯅ ꯑꯁꯨꯝ ꯍꯥꯏꯕꯅꯦꯕ ꯍꯣꯔꯦꯟ ꯆꯥꯛ ꯆꯥꯗꯣꯏꯗꯣ ꯏꯃꯥꯅ ꯍꯥꯏꯔꯛꯄꯅꯦ ꯏꯃꯥꯅ ꯆꯥꯛ ꯊꯣꯡꯕꯅꯦ ꯉꯁꯤ ꯑꯩꯈꯣꯏ ꯄ꯭ꯔꯣꯒ꯭ꯔꯥꯝꯒꯤ ꯍꯥꯏꯕꯅꯦꯕꯀꯣ ꯑꯗꯨꯏ ꯃꯥꯁꯤꯅ ꯃꯥꯁꯤꯅ ꯅꯠꯇꯦ ꯁꯤꯡꯖꯨ ꯆꯥꯗꯣꯏꯅꯤ ꯑꯩꯈꯣꯏ ꯍꯥꯏꯕꯅꯦꯕ ꯑꯃꯨꯛ ꯀꯣ ꯀꯣ ꯑꯩꯉꯣꯟꯗ ꯑꯗꯨ ꯑꯩ ꯇꯨꯃꯤꯟꯅ ꯂꯩꯕꯅꯦ ꯑꯩꯅ ꯑꯩꯅ ꯁꯟꯗꯦ ꯁ꯭ꯀꯨꯜꯒꯤ ꯇꯤꯆꯔꯅꯦ ꯌꯦꯡꯉꯣ ꯃꯌꯥꯝ ꯍꯥꯏꯕꯁꯦ ꯍꯥꯏꯕꯅꯦꯕ ꯑꯩꯁꯨꯀꯣ ꯑꯩꯁꯦ ꯁꯛꯍꯟꯕ ꯑꯩꯗꯣ ꯍꯥꯏꯈ꯭ꯔꯕ ꯑꯗꯨꯒꯤ ꯃꯥꯁꯤꯅ ꯑꯩꯉꯣꯟꯗ ꯃꯥꯁꯤꯅꯀꯣ ꯑꯃꯨꯛꯀ ꯂꯥꯎꯔꯛꯄꯅꯦꯕ ꯃꯤ ꯃꯃꯥꯡꯗ ꯇꯨ ꯃꯥꯁꯦ ꯀꯞꯀꯗꯣꯔꯦ ꯃꯥ ꯆꯥꯛ ꯆꯥꯔꯣꯏ ꯍꯥꯏꯕꯒꯤ ꯍꯥꯏꯕꯅꯦꯕ ꯃꯤ ꯏꯃꯥꯟꯅꯨꯄꯥ ꯑꯃꯨꯛꯀ ꯑꯗꯨꯗꯗꯤ ꯑꯩꯁꯦ ꯄꯨꯔꯥ ꯀꯣ ꯑꯩ ꯌꯥꯗ꯭ꯔꯕꯅꯦ ꯑꯩ ꯑꯩꯁꯦ ꯏꯃꯥꯟꯅꯕꯤ ꯀꯣ ꯑꯩꯈꯣꯏ ꯏꯃꯥꯟꯅꯕꯤꯗꯣ ꯇꯤꯟ ꯇꯥꯏꯇꯟꯁꯇꯣ ꯑꯗꯨꯃꯥꯏꯅ ꯐꯝꯃꯤꯟꯅꯩꯑꯕ ꯑꯩꯈꯣꯏꯁꯨꯀꯣ ꯑꯗꯨꯃꯥꯏꯅ ꯑ ꯑꯗꯨꯃꯥꯏꯅ ꯂꯥꯎꯔꯛꯄꯩꯀꯣ ꯑꯁ ꯃꯤ ꯃꯤ ꯌꯥꯝ ꯌꯥꯝꯕꯅꯦ ꯈꯪꯉꯕ ꯑꯁ ꯑꯗꯨꯗꯗꯤ ꯑꯩꯁꯦ ꯌꯥꯗ꯭ꯔꯦ ꯑꯩ ꯑꯩ ꯑꯩꯗꯤꯀꯣ ꯌꯨꯝ ꯍꯟꯅꯤꯡꯕꯅ
ꯀꯔꯤꯅꯣ ꯃꯥꯁꯨ ꯀꯔꯤꯅꯣ ꯑꯗꯨꯃꯥꯏꯅ ꯀꯔꯤ ꯍꯥꯏꯅꯤꯡꯉꯥꯏ ꯂꯩ ꯍꯥꯏꯕꯗꯤ ꯑꯗꯨꯝ ꯇꯝꯅ ꯑ ꯑꯩ ꯄꯨꯆꯛ ꯆꯥꯔꯣꯏ ꯍꯥꯏꯌꯦ ꯍꯥꯏꯔꯁꯨ
ꯅꯠꯇꯦ ꯑꯗꯨ ꯆꯥꯛꯁꯨ ꯆꯥꯕꯅꯦ ꯈꯪꯉꯕ ꯔꯤꯐ꯭ꯔꯦꯁꯃꯦꯟꯗꯣ ꯆꯥꯛ ꯆꯥꯕꯅꯦ ꯑꯩꯅ ꯍꯥꯏꯕꯗꯨ ꯆꯨꯝꯕꯅꯦꯕ ꯃꯥ ꯃꯥꯗꯤ ꯁꯤꯡꯖ ꯁꯤꯡꯖꯨꯒ ꯂꯥꯛꯅꯦꯕ ꯑꯩꯈꯣꯏ
ꯀꯔꯤ ꯁꯤꯡꯖꯨꯔꯣ ꯃꯤꯃꯤ ꯁꯤꯡꯖꯨ
ꯅꯠꯇꯦ ꯅꯠꯇꯦ ꯑꯩꯈꯣꯏ ꯈ꯭ꯔꯤꯁꯃꯥꯁꯇ ꯆꯥꯅꯕ ꯁꯤꯡꯖꯨꯗꯣ ꯈꯪꯉꯕ ꯁꯥꯒ ꯃꯅꯥ ꯑꯃ ꯑꯁꯨꯃꯥꯏꯅ ꯀꯪꯉꯒ ꯁꯨꯃꯥꯏꯅ ꯇꯧꯕꯗꯣ ꯑꯗꯨꯅꯦꯕ ꯑꯗꯨ ꯍꯣꯏ ꯑꯗꯨꯒ
ꯈꯪꯉꯦ ꯈꯪꯉꯦ
ꯐꯖꯅ ꯗꯤꯁꯄꯣ ꯑꯃ ꯐꯖꯕ ꯄ꯭ꯂꯤꯠꯅꯦꯕ ꯑꯗꯨꯗ ꯑꯗꯨꯃ ꯌꯣꯝꯂꯒꯀꯣ ꯑꯗꯨꯃꯥꯏꯅ ꯆ ꯆꯥꯕꯅꯦꯕ ꯑꯗꯨ ꯌꯥꯝꯃꯦꯕ ꯑꯗꯨ ꯆꯥꯔꯒ ꯆꯥꯛ ꯆꯥꯗꯕꯅꯦ ꯑꯩꯈꯣꯏꯗꯣ ꯑꯍꯤꯡꯗꯣ
ꯑꯗꯨ ꯆꯞ ꯃꯥꯟꯅꯗ꯭ꯔꯣ ꯆꯥꯛ ꯆꯥꯛ ꯅꯠꯇ꯭ꯔꯣ ꯑꯗꯨꯕꯣ
ꯎꯝ ꯆꯥꯛꯅꯤꯅꯦ ꯆꯥꯛ ꯅꯥꯠꯔꯇꯔꯗꯤ ꯀꯔꯤꯅꯣ ꯅꯣꯏꯅ ꯆꯥꯕꯗꯣ
ꯑꯗꯨꯅꯤ ꯑꯍꯁ ꯁꯥꯎꯅꯤꯡꯕꯅꯦ
ꯃꯄꯥꯒꯁꯨ ꯀꯣ ꯌꯥꯅꯗꯕꯅꯦ ꯑꯁꯦꯡꯕ
ꯅꯪꯒꯔꯣ
ꯍꯣꯏ
ꯍꯣꯏ ꯑꯗꯨꯕꯨꯗꯤ ꯅꯪ ꯑꯃꯔꯛ ꯍꯥꯏꯌꯦꯅ ꯀꯔꯤꯁꯨ ꯅꯠꯇꯕꯗ ꯀꯩꯅꯣ ꯇꯧ
ꯇ ꯑꯃ ꯍꯦꯟꯖꯤꯟꯕꯅꯦ ꯃꯣꯏ ꯏꯃꯨꯡꯗꯣ ꯍꯦꯟꯖꯤꯟꯕꯅꯦ
ꯍꯣꯏ
ꯑꯗꯨ ꯍꯥꯏꯔꯒꯀꯣ ꯇꯥꯕꯔ ꯇꯥꯕ꯭ꯔꯣ ꯇꯥꯕꯔꯣ
ꯍꯜꯂꯣ
ꯎꯝ ꯇꯥꯏ ꯇꯥꯏ
ꯇꯣꯏ
ꯈꯪꯗ꯭ꯔꯦꯗ ꯀꯔꯤ ꯀꯔꯤ ꯉꯥꯡꯗꯣꯏꯅꯣ ꯑꯩ ꯄꯨꯔꯥ
ꯑꯩꯁꯨ ꯑꯩꯁꯨ ꯑꯁ ꯈꯔꯤꯔꯥ ꯍꯦ ꯈꯕꯔꯠ ꯄꯕꯔ ꯁꯥꯎꯕꯒꯦ ꯀꯔꯤꯔ ꯅꯪꯁꯨꯨꯝ ꯃꯣꯅꯤꯡꯉꯃꯦ ꯇꯥꯕꯤꯕꯣ ꯁꯔ
ꯅꯍꯥꯟ ꯅꯍꯟꯒꯤ ꯀꯩꯅꯣꯃꯗꯣ ꯈꯪꯉꯛꯑꯣ ꯑꯩꯈꯣꯏ ꯀꯔꯤ
ꯀꯔꯤꯔꯥ
ꯑꯅꯨ ꯑꯅꯨ ꯍꯥꯏꯒꯦꯗꯧꯔ ꯀꯥꯎꯈ꯭ꯔꯦ ꯑꯔꯣ ꯉ ꯋꯥꯏꯑꯦ ꯑꯦ ꯑꯦ ꯑꯦ ꯃꯩ ꯃꯩꯇꯩꯂꯣꯟꯁꯦ ꯁꯨꯗꯕꯩꯀꯣ ꯑꯩ ꯍꯣꯏ ꯍꯣꯏ ꯃꯥ
ꯀꯔꯤꯒꯨꯝꯕꯔꯥ ꯐꯅꯅ ꯍꯥꯏꯅꯤꯡꯉꯥꯏꯁꯦ
ꯀꯔꯤꯒꯨꯝꯕꯔ
ꯍꯝꯝꯝꯝ ꯆ ꯔꯤꯅꯕꯨꯣ ꯆꯕ꯭ꯔꯣ ꯅꯪꯅ ꯅꯣꯛꯞꯄꯗꯈꯔꯤꯔꯣ
ꯅꯠꯇꯦ ꯀꯔꯤꯒꯨꯝꯕꯔꯣ ꯍꯥꯏꯕꯗꯤ ꯑꯥꯔꯙꯥ ꯊꯣꯛꯄ꯭ꯔꯣ
ꯍꯣꯏ ꯊꯣꯛꯑꯏꯅ ꯀꯔꯤꯒꯨꯝꯕꯔꯣ ꯀꯔꯤꯒꯨꯝꯕ ꯇꯣꯄꯤꯛ ꯔꯣ ꯅꯅ ꯍꯥꯏꯅꯤꯡꯉꯥꯏꯁꯦ
ꯀꯔꯤꯒꯨꯝꯕ ꯑꯗꯨꯝ ꯄꯤꯈ꯭ꯔꯣ
ꯎꯝ
ꯌꯥꯔꯦ ꯐꯔꯤꯅ ꯊꯕ ꯆꯒꯦꯅ
ꯝ ꯅꯪꯗꯤ ꯇꯣꯏꯅ ꯂꯩꯃꯤꯟꯅꯕ ꯃꯣꯏꯒꯤ ꯂꯣꯟꯁꯨ ꯈꯔ ꯇꯝꯃꯣꯅ ꯅꯪꯗꯤ ꯏꯁ ꯑꯦ ꯎꯝ ꯌꯥꯗꯕ꯭ꯔꯥ
ꯍꯣꯏ ꯌꯥꯗꯕꯅꯦ ꯎꯁꯤꯠꯇꯕꯅ ꯅꯪꯒꯤꯗꯣ
ꯅꯠꯇꯗ
ꯍꯣꯏ ꯉꯥꯡꯅ ꯉꯥꯡꯅꯔꯒ ꯈꯟꯅꯁꯦ ꯍꯥꯏꯕ꯭ꯔꯕ ꯅꯪꯒꯤꯁꯦ
ꯎꯁꯤꯠꯇꯕ ꯅꯠꯇꯦ ꯎꯁꯤꯠꯇꯕꯅꯦ
ꯑꯦ
ꯍꯣꯏꯀꯣ ꯑꯩ ꯍꯧꯖꯤꯛ ꯃꯨꯠ ꯂꯩꯇꯕꯅꯦ ꯏꯁꯄꯜ ꯇꯧꯔꯛꯄꯗꯤ ꯅꯪ ꯑꯗꯨꯒ ꯑꯩꯅ ꯍꯦꯟꯅ ꯁꯤꯤꯠꯇꯕ ꯇꯧꯔꯛꯀꯅꯨ
ꯗꯤꯁ ꯌꯔꯁꯦ ꯗꯤꯁ ꯌꯔꯁꯦ ꯄꯨꯔꯥ ꯐ꯭ꯔꯤ ꯆꯠꯈ꯭ꯔꯅꯤꯀꯣ ꯑꯩꯈꯣꯏꯅꯤꯁꯦ ꯑ ꯅꯪꯗꯤ ꯐ꯭ꯔꯤꯗꯤ ꯅꯠꯇꯦꯗ ꯅꯪꯗꯤ ꯊꯕꯛ ꯑꯃ ꯇꯧꯋꯦ ꯑꯩꯗꯤꯀꯣ ꯌꯨꯝꯗ ꯑꯗꯨꯝ ꯇꯨꯝꯃꯒ
ꯑꯩꯅ ꯑꯩꯅ ꯑꯩꯅ ꯇꯧꯕꯗꯣ ꯀꯔꯤꯔꯣ ꯑꯩ ꯀꯔꯤ ꯇꯧꯕꯔꯣ ꯍꯧꯖꯤꯛ ꯍ ꯀꯝꯄꯌꯨꯇꯔꯕꯨꯗꯤꯕꯠ ꯎꯁꯨ ꯇꯝꯕ ꯌꯥꯗ꯭ꯔꯥ ꯏꯠꯁ ꯅꯣꯠ ꯗꯦꯠ ꯅꯦꯁꯦꯁꯔꯤ ꯑꯣꯏꯔꯒ ꯍꯥꯏꯕꯗꯤ ꯑꯗꯨꯝ ꯂꯩꯌꯦꯅ ꯀꯩꯅꯣꯃ ꯑꯣꯏꯕꯗꯤ ꯅꯠꯇꯦꯕ ꯒꯥꯔꯤ ꯊꯨꯜꯣ ꯍꯣꯏ ꯀꯥꯟꯅꯕꯕꯨꯗꯤ ꯀꯥꯟꯅꯩ ꯑꯗꯨ ꯀꯥꯟꯅꯗꯦ ꯍꯥꯏꯕ ꯅꯠꯇꯦ ꯕꯠ ꯑꯗꯣ ꯑꯦꯛꯖꯦꯛ ꯑꯗꯨ ꯇꯧꯔꯒ ꯑꯗꯨ ꯀꯩꯅꯣꯝꯃ ꯇꯧꯒꯅꯤ ꯍꯥꯏꯕꯗꯤ ꯅꯠꯇꯦꯕ ꯍꯧꯖꯤꯛ ꯑꯩꯈꯣꯏꯅ ꯂꯩꯁꯦ
ꯅꯣꯏ ꯁꯥꯔꯇꯤꯐꯤꯀꯦꯠꯇꯤ ꯐꯪꯉꯅꯤꯅ ꯑꯗꯨꯗꯣ ꯀꯝꯄꯜꯁꯔꯤ
ꯁꯣ ꯑꯥꯏ ꯋ ꯊꯦꯡꯀꯤꯡ ꯍꯌꯦꯡꯋꯥꯏ ꯀꯩꯅꯣꯝꯃ ꯇꯧꯗ꯭ꯔꯁꯨ ꯑꯗꯨ ꯃꯤꯅ ꯍꯥꯏꯕꯅꯦꯕ ꯑꯗꯨꯝ ꯀꯦꯕꯤꯟ ꯀꯌꯥ ꯂꯩꯔꯁꯨꯀꯣ ꯒ꯭ꯔꯥꯎꯟ ꯏꯁꯇꯥꯐꯀꯨꯝꯕ ꯆꯠꯄꯁꯦ ꯂꯥꯏꯛ ꯅ꯭ꯌꯨ ꯏꯟꯇꯔꯚꯤꯌꯨꯒꯨꯝꯕ ꯆꯠꯅꯤꯡꯉꯥꯏꯅꯦ ꯑꯗꯨꯗꯒꯤ ꯗꯥꯏꯔꯦꯛ ꯆꯠꯄ ꯌꯥꯗꯦ
ꯑꯣ
ꯑꯗꯨꯃꯥꯏꯅ ꯂ ꯍꯦꯛ ꯆꯟꯅꯤꯡꯉꯥꯏ ꯅꯠꯇꯦ ꯑꯗꯨꯝ ꯏꯁꯇꯤꯜ ꯀꯩꯅꯣꯝꯃ ꯆꯠꯂꯒ ꯀꯣ ꯏꯟꯇꯔꯚꯤꯌꯨ ꯆꯠꯂꯒ ꯀꯣ ꯑꯗꯨꯒꯨꯝꯕ ꯑꯣꯏꯅꯤꯡꯉꯥꯏꯅꯤ ꯑꯗꯒꯤ ꯑꯟꯇꯚꯌꯨ ꯆꯠꯂꯁꯨ ꯍꯣꯏ ꯈꯜꯂꯝꯕꯅꯦ ꯑꯩꯁꯦ ꯐꯣꯟ ꯇꯧꯕ ꯁꯥꯕꯅꯦꯀꯣ
ꯆꯦꯁ ꯌꯥꯗꯤ ꯀ ꯃꯤꯗꯤꯌꯦ
ꯑ ꯅꯪꯗꯤ ꯍꯦꯕꯤ ꯑꯣꯏꯔꯅꯤ ꯑꯗꯨꯗꯤ ꯅꯨꯡꯇꯤ ꯁꯛ ꯐꯖꯕꯅꯤꯅ ꯅꯣꯏꯗꯤꯀꯣ
ꯑꯦ ꯁꯛ ꯐꯖꯕ ꯐꯖꯗꯕ ꯂꯩꯇꯦ ꯃꯣꯏꯒꯤꯗꯤ ꯀꯩꯅꯣ ꯃꯥꯥꯟꯅꯦ ꯑꯗꯨꯝ ꯃꯍꯧꯁꯥꯅꯦ ꯅꯍꯥꯟꯁꯨꯈꯁꯦ ꯑꯩ ꯑꯥꯔꯠ ꯒꯦꯂꯔꯤꯗ ꯆꯞꯄ ꯠꯄꯅꯦꯕ ꯅꯍꯥꯟ ꯀꯩꯅꯣꯃ ꯎꯔꯝꯒꯅꯤꯅ ꯁꯄꯣꯁꯇ ꯑꯗꯨꯀꯥꯟꯗ ꯑꯗꯨ ꯆꯠꯄ ꯀꯥꯟꯗ ꯑꯗꯨꯗꯣ ꯀꯩꯅꯣꯒꯤ ꯂꯩꯕꯅꯦꯕ ꯑꯦꯛꯖꯤꯕꯤꯁꯟ ꯑꯃ ꯂꯩꯕꯅꯦꯕꯀꯣ ꯃꯣꯏꯒꯤ ꯀꯩꯅꯣ ꯒ꯭ꯔꯨꯞ ꯑꯃ ꯑꯥꯔꯠꯀꯤ ꯑꯥꯔꯇꯤꯁ ꯀꯩꯒꯤ ꯒ꯭ꯔꯨꯞ ꯑꯃꯗ ꯀꯦꯛꯄ ꯑꯗꯨ ꯀꯦꯛꯄꯗ ꯑꯗꯨ ꯌꯦꯡꯕ ꯆꯠꯄꯅꯦꯕ ꯗꯦꯠꯁꯨ ꯂꯩꯌꯦꯕꯀꯣ ꯃꯣꯏꯗ ꯅꯨꯃꯤꯠ ꯂꯩꯌꯦꯕ ꯑꯗꯨꯗꯒꯤ ꯑꯗꯨꯐꯥꯎ ꯑꯗꯨ ꯑꯦꯛꯖꯤꯕꯤꯁꯟ ꯃꯅꯨꯡꯗ ꯆꯠꯄꯅꯦꯕ ꯑꯩꯈꯣꯏꯗꯣ ꯑꯗꯨ ꯂꯣꯏꯅꯤꯡꯉꯥꯏꯁ ꯁꯦ ꯍꯌꯦꯡꯒꯨꯝꯕꯗꯤ ꯁꯟꯗꯦꯒꯨꯝꯕꯗꯤ ꯂꯩꯈ꯭ꯔꯅꯦꯕ ꯑꯗꯨ ꯑꯩꯈꯣꯏ ꯆꯠꯄꯁꯦ ꯐ꯭ꯔꯥꯏꯗꯦ ꯁ ꯐ꯭ꯔꯥꯏꯗꯦ ꯃꯂꯦ ꯍ ꯍꯥꯏꯔꯒ ꯑꯗꯨꯗꯨ ꯅꯨꯃꯤꯠ ꯆꯠꯄ ꯀꯥꯟꯗ ꯏꯆꯦꯒ ꯍꯟꯕꯗꯣ ꯊꯦꯡꯈ꯭ꯔꯕꯅꯦꯕꯀꯣ ꯑꯩꯗꯣ ꯍꯟꯕꯗꯣ ꯊꯦꯡꯈ꯭ꯔꯕꯒꯤ ꯑꯗꯨꯝ ꯑꯩꯈꯣꯏꯁꯦ ꯑꯁꯤꯗꯗꯤ ꯇꯨꯏꯁꯟ ꯂꯧꯅꯕꯁꯦ ꯑꯍꯤꯡꯗꯅꯦꯕ ꯂꯥꯏꯛ ꯁꯤꯛꯁ ꯊꯥꯔꯇꯤ ꯁꯚꯦꯟ ꯊꯥꯔꯇꯤ ꯑꯗꯨꯗꯒꯤ ꯍꯧꯔꯒ ꯀꯣ ꯑꯗꯨꯝ ꯄꯨꯡ ꯅꯥꯏꯟꯒꯨꯝꯕ ꯐꯥꯎꯕ ꯇꯧꯅꯩꯑꯕ
ꯎꯝ
ꯑꯗꯨꯒꯤꯗꯤ ꯑꯗꯨꯒꯤ ꯑꯩꯈꯣꯏ ꯍꯟꯕ ꯀꯥꯟꯗꯀꯣ ꯃꯤ ꯇꯨꯏꯁꯟꯁꯨ ꯌꯥꯝ ꯆꯠꯅꯕꯒꯨꯝꯕꯗꯣ ꯃꯇꯥꯡ ꯑꯣꯏꯕꯅꯦꯕ ꯑꯗꯨꯒꯤ ꯑꯅꯣꯞ ꯏꯁꯇꯨꯗꯦꯟ ꯃꯌꯥꯝ ꯊꯦꯡꯅꯕꯅꯦ ꯈꯪꯕ꯭ꯔꯥ ꯑꯗꯨꯒ ꯑꯉꯥꯡ ꯑꯃꯁꯦ ꯖꯤꯟꯁꯤꯒꯤ ꯇꯥꯏꯞꯇꯀꯣ ꯌꯥꯝꯅ ꯐꯦꯁꯟ ꯑꯣꯏꯔꯒ ꯀꯥ ꯑꯩꯈꯣꯏꯒꯤ ꯀ꯭ꯂꯥꯁ ꯍꯧꯖꯤꯛꯀꯥꯟ ꯆꯠꯅꯕ ꯂꯩꯌꯦꯀꯣ ꯑꯗꯨꯒꯨꯝꯕꯗꯣ ꯃꯅꯤꯡꯗꯒ ꯍꯥꯞꯄ ꯁꯥꯔꯒ ꯆꯠꯄꯅꯦꯕ ꯑꯗꯨꯀꯥꯟꯗ ꯅꯨꯄꯥꯅꯍꯦ ꯑꯆꯥꯄꯣꯠ ꯆ ꯆꯥ ꯍꯥꯏꯔꯒꯀꯣ ꯃꯣꯏꯗꯨ ꯆꯠꯄꯅꯦꯕ ꯃꯃꯥꯟꯅꯕ ꯑꯃ ꯂꯥꯛꯄ ꯑꯩꯈꯣꯏꯒ ꯀ꯭ꯔꯣꯁ ꯇꯧꯅꯤꯡꯉꯥꯏꯅꯦꯕ ꯑꯗꯨꯕꯨꯗꯤ ꯑꯣꯄꯣꯖꯤꯠ ꯑꯗꯨ ꯈꯔꯕꯨꯗꯤ ꯑꯩꯈꯣꯏꯒ ꯆꯠꯃꯤꯟꯅꯕꯒꯨꯝꯕꯁꯨ ꯌꯥꯎꯋꯦꯕ ꯑꯗꯨꯒꯤ ꯀꯩꯅꯣ ꯑꯣꯏꯈ꯭ꯔꯦ ꯑꯗꯨ ꯂꯥꯟꯕ ꯀꯥꯟꯗ ꯑꯩꯗꯣ ꯆꯠꯄ ꯀꯥꯟꯗ ꯅꯨꯡꯔꯛ ꯀꯥꯎꯔꯝꯈ꯭ꯔꯕ ꯃꯥꯜꯂꯦꯕ ꯑꯗꯣ ꯑꯉꯥꯡꯉꯣꯟꯗ ꯄꯥꯟꯕ ꯃꯥꯜꯂꯦꯕꯀꯣ ꯑꯗꯨꯝ ꯑꯩꯍꯥꯛ ꯍꯥꯏꯈ꯭ꯔꯕ ꯑꯗꯨꯒꯤ ꯑꯩꯗꯣ ꯌꯦꯡꯗꯤ ꯌꯦꯡꯉꯨꯅꯦꯕ ꯕ ꯑꯩꯗ ꯌꯥꯝ ꯔꯨꯠ ꯑꯣꯏꯕꯅꯤ ꯈꯟꯕ꯭ꯔꯥ ꯑꯩꯁꯨ ꯁꯣꯔꯤꯁꯨ ꯍꯥꯏꯗꯕꯅꯦꯕ ꯋꯥꯈꯟꯗꯣ ꯀꯔꯤꯁꯨ ꯊꯣꯛꯇꯕꯒꯤꯀꯣ ꯁꯣꯔꯤꯁꯨ ꯍꯥꯏꯗꯕꯤꯗ ꯇꯨꯃꯤꯠ ꯆꯨꯞꯄ ꯋꯥꯅꯤꯗ ꯑꯩꯗꯣ ꯈꯟ ꯈꯟꯕꯅꯤ ꯏꯀꯥꯏꯕꯁꯤ ꯫ ꯍꯟ ꯍꯜꯂꯒ ꯑꯗꯨꯒꯀꯣ ꯑꯗꯨꯗ ꯍꯜꯂꯒ ꯂꯝꯕꯤꯗ ꯑꯃꯨꯛꯀ ꯂꯝꯕꯤ ꯑꯃ ꯂꯝꯕꯤ ꯌꯥꯝꯅ ꯆꯤꯟꯕ ꯃꯇꯥꯡ ꯑꯃ ꯌꯧꯈ꯭ꯔꯕꯅꯦꯕ
ꯎꯝ
ꯑꯣ ꯑꯗꯨ ꯏꯀꯥꯏ ꯀꯥꯏꯩꯅ ꯆꯠꯄ ꯀꯥꯟꯗ ꯂꯝꯕꯤ ꯑꯃ ꯍꯥꯏꯕꯗꯤ ꯒꯥꯔꯤ ꯈꯣꯏꯕ ꯑꯗꯨꯝ ꯒꯥꯔꯤꯈꯣꯏꯁꯨ ꯒꯥꯔꯤ ꯌꯥꯝ ꯆꯤꯟꯕꯒꯤꯀꯣ ꯃꯤꯗꯣ ꯇꯞꯅ ꯇꯞꯅ ꯆꯠꯄꯅꯦꯕ꯫ ꯑꯗꯨꯒꯀꯥꯟꯗ ꯃꯤꯅ ꯂꯛꯅꯔꯝꯕꯀꯣ ꯅꯨꯄꯥ ꯑꯃꯅ ꯒꯥꯔꯤ ꯃꯅꯤꯡꯗ ꯊꯣꯡꯕ ꯑꯗꯩ ꯑꯗꯨꯝ ꯑꯍꯟ ꯑꯍꯟ ꯍꯥꯏꯕꯗꯤ ꯑꯩꯈꯣꯏꯒꯨꯝꯕ ꯑꯍꯟ ꯈꯔ ꯑꯍꯟ ꯍꯨꯝꯕꯅ ꯂꯥꯛꯅꯕꯅꯕꯅꯦꯕ ꯂꯩ ꯐꯣꯟ ꯅꯝꯕꯝꯕꯔꯒ ꯃꯐꯝꯒ ꯑꯝꯇ ꯍꯥꯏꯕꯤꯔꯝꯃꯣ ꯍꯥꯏꯕꯅꯦꯕ ꯑꯩꯗꯣꯀꯣ ꯑꯗꯨꯝ ꯃꯣꯏꯒꯥꯔꯤꯁꯦ ꯇꯣꯡꯕꯀꯥꯟꯗ ꯃꯣꯏꯁꯦ ꯈꯥꯝꯕꯒꯨꯝꯕ ꯇꯥꯏꯞ ꯑꯣꯏꯈ꯭ꯔꯦꯕ ꯕꯤꯀꯁ ꯒꯥꯔꯤ ꯌꯥꯝ ꯆꯤꯟꯕꯒꯤꯀꯣ ꯇꯞꯅ ꯇꯞꯅ ꯆꯠꯄꯅꯦꯕ ꯑꯩꯗꯣꯀꯣ ꯌꯥꯝ ꯉꯛꯔꯒ ꯌꯦꯡꯔꯒ ꯂꯩꯕꯅꯦꯕ ꯑꯗꯨꯅ ꯃꯉꯣꯜꯗ ꯌꯦꯡꯔꯣꯒ ꯇꯨꯃꯤꯟ ꯄꯔ꯭ꯄ ꯄꯔ꯭ꯥꯞ ꯆꯠꯈ꯭ꯔꯦ ꯑꯗꯨꯒ ꯃꯣꯏꯗꯣ ꯑꯩꯈꯣꯏ ꯃꯃꯥꯡꯗ ꯑꯃꯨꯛꯀ ꯆꯠꯂꯒ ꯀꯣ ꯆꯠꯈ꯭ꯔꯒ ꯑꯁꯤ ꯀꯩꯅꯣꯃ ꯐ꯭ꯂꯥꯋꯔ ꯁꯣꯞ ꯑꯃ ꯂꯩꯌꯦꯕ ꯐ꯭ꯂꯥꯋꯔ ꯁꯣꯞ ꯍꯥꯏꯕꯗꯤ ꯑꯗꯨꯝ ꯑꯥꯔꯇꯤꯐꯤꯁꯦꯜ ꯅꯠꯇꯕ ꯅꯦꯆꯔꯒꯤꯗꯣ ꯑꯗꯨꯋꯥꯏꯗ ꯍꯥꯝꯔꯒꯥ ꯈꯥꯝꯔꯒ ꯃꯣꯏꯗꯣ ꯋꯥꯔꯤ ꯁꯥꯔꯒ ꯂꯩꯈ꯭ꯔꯦ ꯑꯩꯗꯨ ꯇꯃꯤꯟꯅ ꯌꯦꯔꯒ ꯁꯨꯝ ꯆꯠꯈ꯭ꯔꯦ ꯃꯣꯏ ꯐꯣꯟ ꯉꯪꯅꯕꯥ ꯀꯥꯟꯗ ꯑꯗꯨ ꯌꯨꯝ ꯍꯟꯕ ꯀꯥꯟꯗ ꯏꯀꯥꯏ ꯕꯁꯤ ꯉꯁꯥꯏ ꯅꯨꯡ ꯀꯥꯎꯔꯝꯕꯒꯤꯗꯣ ꯈꯜꯂꯒ ꯈꯪꯗꯦ ꯍꯧꯖꯤꯛꯀꯥꯟꯗꯤꯀꯣ ꯁꯝ ꯀꯂꯔ ꯁꯡꯕꯅꯤꯅ ꯅꯣꯇꯤꯁ ꯁꯠ ꯁꯠ ꯇꯧꯕ ꯉꯝꯃꯦꯕꯀꯣ ꯑꯩꯈꯣꯏꯗꯣ ꯕ꯭ꯂꯦꯛ ꯍꯦꯌꯔ ꯑꯣꯏꯕ ꯌꯥꯝ ꯂꯩꯑ ꯑꯗꯨꯑꯣꯏꯁꯨ ꯁꯤꯒꯨꯝꯕ ꯍꯦꯌꯔ ꯀꯂꯔ ꯂꯩꯕꯨꯗꯤ ꯂꯩꯌꯦ ꯕꯠ ꯑꯗꯨꯝ ꯅꯣꯇꯤꯁꯦꯕꯜ ꯑꯣꯏꯌꯦꯕ ꯃꯤꯅ ꯑꯗꯨꯒꯤ ꯋꯥꯈꯜꯗꯣ ꯑꯗꯨꯝ ꯆꯨꯔꯒ ꯂꯩꯕꯗꯣ ꯉꯁꯥꯏ ꯅꯨꯄꯤ ꯑꯃ ꯍꯤꯌꯥꯔ ꯀꯂꯔꯁꯨꯊꯛꯑꯦ ꯑꯗꯨ ꯅꯨꯄꯤꯅ ꯇꯨꯝꯃꯒ ꯉꯥꯡꯒꯦꯔꯅ ꯑꯩꯗꯤ ꯌꯥꯝ ꯈꯟꯕ ꯁꯥꯕꯅꯦ ꯕꯒꯥꯟꯗ
ꯑꯥ
ꯑꯩꯗꯣ ꯅꯨꯡꯉꯥꯏꯇꯕꯅꯦ ꯃꯤꯉꯣꯟꯗ ꯅꯨꯡ ꯀꯥꯎꯔꯝꯕꯒꯤ ꯑꯗꯨ ꯁꯣꯔꯤꯁꯨ ꯍꯥꯏꯔꯝꯗꯕ ꯑꯦ ꯑꯉꯥꯡꯅꯅꯦ ꯃꯣꯢꯗꯤ ꯑꯦ꯫